ꯏꯕꯣ
ꯅꯠꯇ꯭ꯔꯣ
ꯇꯥꯏ ꯑꯗꯨ ꯀꯨꯏꯗ ꯀꯩꯅꯣ
ꯑꯩ ꯅꯠꯇꯦ
ꯍꯕꯣ ꯍꯕꯣ
ꯍꯥꯏꯗꯣꯛꯑꯣ
ꯇꯛꯛꯇ
ꯐꯛꯇꯁꯅꯨ ꯄꯥꯍꯜꯂꯣꯏ
ꯍꯣꯏ ꯍꯣꯏ ꯍꯣꯏ ꯎꯝ ꯅ ꯑꯄꯥꯝꯕ ꯇꯧꯔꯣ
ꯇ ꯀꯅꯤ
ꯎꯝ ꯇꯧ ꯇꯧꯒ ꯇꯅꯤ ꯆꯥꯛꯇꯤ ꯀꯩꯟ ꯆꯪ ꯆꯒꯦ ꯆꯥꯛꯆꯔꯕꯣ
ꯆ ꯈꯆ ꯀꯂꯦꯗꯅ ꯑꯗꯒꯤ
ꯏꯁ ꯉꯔꯥꯡꯗꯤ ꯀꯩ ꯑꯟ ꯆꯛ ꯆꯥꯕ ꯉꯔꯥꯡ ꯌꯦꯔꯨꯝ ꯉꯧꯔꯣ ꯆꯥꯒꯦ ꯍꯥꯏꯗꯨꯗꯤ ꯅꯪ
ꯆꯥꯗ꯭ꯔꯦꯗ ꯏꯔꯝꯗ ꯃꯧꯕ ꯂꯣꯏꯔꯒ ꯆꯥꯒꯗꯧꯔ ꯑꯗꯨꯝ ꯂꯪꯊꯣꯛꯈ꯭ꯔꯦ
ꯎ ꯌꯥꯔꯦ ꯌꯥꯔꯦ ꯄꯛꯇꯦ ꯆꯠꯂꯣ ꯑꯗ ꯃ ꯄꯨꯛꯇ ꯂꯊꯣꯛꯈ꯭ꯔꯑꯣ ꯅꯪꯒꯤ ꯃꯕꯨꯛꯇ ꯍꯜꯂ ꯊꯣꯛꯏꯔꯕ ꯍꯥ
ꯈꯣꯡꯕꯥꯥꯟꯗ
ꯎꯝ ꯑꯣꯏꯔꯝꯅꯤ ꯅꯪꯗ ꯑꯗꯨꯁꯨ ꯅꯪꯅ ꯔꯔꯝꯗꯤ ꯄꯨꯡ ꯀꯌꯥ ꯇꯃꯤꯅꯣ
ꯍꯗ ꯑꯣꯏꯗꯨꯁꯨ
ꯍꯥꯏꯗꯣꯛꯅꯤꯡꯗꯕ꯭ꯔꯣ
ꯍ ꯇꯧꯅꯤꯡꯗꯦ
ꯀꯩꯒꯤꯅꯣ
ꯍꯥꯏꯗꯣꯛꯅꯤꯡꯗꯕꯒꯤ
ꯏꯁꯇ꯭ꯔꯦꯟꯖꯔ ꯑꯣꯏꯈ꯭ꯔꯕꯣ ꯏꯕꯥꯅꯤꯗꯣ
ꯗꯦꯗ
ꯍꯥ
ꯊꯦ
ꯑꯗꯨꯗꯣ ꯅꯪ ꯍꯥꯏꯗꯣꯛꯅꯤꯡꯗꯕꯗꯣ ꯑꯗꯨꯒꯤꯅꯤꯅꯦ ꯈꯟꯈ꯭ꯔꯕ ꯃꯥꯜꯂꯦ ꯑꯗꯨꯒꯤ
ꯈꯪꯗꯦꯗ ꯈꯟꯕꯔ ꯈꯟꯗꯕꯔ
ꯍꯣꯏꯗ ꯅꯪꯒꯤꯅ ꯀꯣꯛꯅꯦꯗ
ꯃꯥꯅꯦ ꯑꯩꯒꯤ ꯏꯀꯣꯛ ꯑꯩꯒꯤ ꯑꯩꯒꯤ ꯏꯀꯣꯛꯅꯤ ꯅꯪꯒꯤ ꯅꯀꯣꯛ ꯅꯠꯇꯦꯀꯣ
ꯍꯣꯏ ꯃꯁꯤꯗꯤ ꯀꯥꯏ ꯀꯥꯏ ꯆꯠꯇꯣꯏꯅꯣ
ꯍꯥꯏꯗꯣꯛꯑꯣ ꯑꯗꯨꯁꯨ
ꯏꯁꯨꯝ ꯀꯥꯔꯛꯀꯅꯤ
ꯎ ꯀꯩꯗꯧꯏꯅꯣ ꯅꯪꯗꯤ ꯎꯝ
ꯍꯤ ꯄꯤꯌꯦ ꯐꯃꯨꯡꯗ
ꯍꯧꯒꯠꯇ꯭ꯔꯤꯕꯣ ꯍꯥꯢꯖꯦ
ꯍꯧꯒꯠꯂꯦꯗ ꯕ꯭ꯔꯁꯀ ꯂꯣꯏꯅ ꯇꯧꯅꯔꯦꯗ ꯍꯤꯞꯄꯅꯦ ꯍꯧꯖꯤꯛ ꯉꯥꯏꯍꯥꯛ ꯂꯩꯔꯒꯗꯤ ꯁꯥꯛ ꯊꯣꯡꯒꯅꯤ ꯎꯝ
ꯍ ꯆ ꯀꯗ
ꯊꯣꯡꯅꯅꯦ
ꯆꯥꯔꯨꯅꯨ ꯆꯥꯛꯀ ꯑꯝꯇ
ꯑꯩꯒꯤꯅꯣ
ꯆꯀ ꯆꯔꯨꯅꯣ
ꯀꯩꯒꯤ ꯆꯥꯔꯣꯏꯗꯣꯢꯅꯣ ꯍꯥꯏꯕ
ꯆꯥꯛ ꯆꯥꯛ ꯀ ꯇꯧ
ꯆꯥꯛꯆꯔꯗꯤ ꯏꯁꯥꯀꯟꯗꯣꯏꯅꯦ
ꯎꯝ
ꯆꯥꯛꯆꯥꯥꯗꯤ ꯃꯁꯥ ꯀꯟꯗꯣꯏꯅꯦ
ꯎ ꯀꯜꯂꯂ ꯆꯥ
ꯃꯁꯥꯁꯨ ꯀꯟꯒꯅꯤ ꯆꯈꯥꯎꯁꯨ ꯁꯣꯛꯑꯣꯢ ꯆꯥꯛ ꯆꯥꯔꯗ꯭ꯔꯗꯤ ꯆꯥꯛꯈꯥꯎꯁꯨ ꯁꯣꯛꯀꯅꯤ ꯆꯈꯥꯎ ꯁꯣꯛꯑꯅꯤ ꯃꯥꯏꯗ ꯄꯤꯝꯄꯜꯁ ꯊꯣꯛꯣꯔꯛꯀꯅꯤ ꯑꯗꯨꯒ ꯈꯨꯆꯨꯗꯨ ꯃꯛꯁꯤꯜꯂꯛꯀꯅꯤ ꯑꯗꯣ ꯑꯩꯗꯤ ꯃꯥꯏꯗ ꯄꯤꯝꯄꯜꯁ ꯊꯣꯛꯍꯟꯅꯤꯡꯗꯦ
ꯎꯝ
ꯃꯥꯏꯇ ꯇꯥꯛ ꯂꯩꯕ ꯄꯥꯝꯗꯦ ꯃꯨꯖꯔꯁꯨꯅꯦ ꯊꯤꯖꯔꯁꯨ ꯃꯨꯖꯔꯁꯨ ꯃꯃ ꯁꯤ ꯅꯕ ꯑꯩꯈꯣꯏꯅ ꯄꯥꯝꯃꯦ
ꯀꯔꯤ
ꯊꯤꯖꯔꯁꯨ ꯂꯨꯖꯔꯁꯨꯅꯦ ꯃꯥꯏ ꯅꯥꯟꯕ ꯄꯥꯝꯃꯦ ꯍꯥꯏꯕ ꯃꯥꯏꯗꯣ ꯆꯃꯣꯠ ꯆꯃꯣꯠꯄꯗꯣ ꯄꯥꯝꯗꯦꯕ
ꯑꯩꯒꯤ ꯀ꯭ꯔꯤꯝꯗꯨ ꯇꯩꯕ ꯐꯕꯅꯦ
ꯀꯩ ꯀꯔꯤꯝꯗ ꯌꯦꯥꯥꯥꯅ
ꯑꯩꯒꯤ ꯀ꯭ꯔꯤꯝ ꯅꯉꯣꯟꯗ ꯑꯩꯅ ꯅꯉꯣꯟꯗ ꯍꯥꯏꯕꯗꯣ ꯅꯍꯥꯟꯃ
ꯇꯜꯂꯒ ꯑꯩ ꯀꯩꯅꯣ ꯇꯧꯌꯦꯗꯦꯛꯃꯤ ꯃꯣꯏꯆꯔꯥꯏꯖꯔ ꯁꯤꯖꯤꯟꯅꯩꯌꯦ
ꯅꯣꯏꯒꯤ ꯅꯣꯏꯒꯤ ꯂꯦꯛ ꯃꯤ ꯃꯣꯏꯆꯔꯥꯏꯖꯔꯅ ꯐꯔꯣꯏ ꯑꯩꯒꯤ ꯗꯦꯜꯂꯤ ꯑꯣꯏꯅ ꯏꯇ ꯌꯣꯗ ꯐꯅꯤ
ꯌꯥꯅꯤ ꯅꯁꯤ ꯀꯔꯤ ꯆꯠꯇꯣꯏꯅꯣ ꯍꯥꯏꯕ
ꯅꯪ ꯂꯥꯛꯇ ꯆꯠ ꯂꯥꯛꯇꯣꯏꯅꯦ
ꯑꯁ ꯒꯦꯝ ꯁꯅꯗ꯭ꯔꯣ
ꯑꯠꯇ ꯀ ꯌꯥ ꯃꯤ ꯌꯥꯝꯕ꯭ꯔ ꯑꯩ
ꯑꯁꯣꯛꯄꯗꯤ ꯑꯩꯁꯦ ꯋꯥꯡꯁꯦ ꯑ ꯑꯗꯨꯕꯨꯗ ꯆꯥꯛꯊꯛꯇꯣꯛꯑꯒ ꯂꯣꯏꯅ ꯀꯥꯏꯔꯦ
ꯎꯝ ꯅꯁꯥꯅ ꯑꯣꯏꯖꯕꯅꯤꯅ ꯅꯁꯥꯅ ꯐꯪꯕ ꯇꯥꯕꯅꯤ
ꯑꯩꯅ ꯑꯩꯅ ꯑꯩꯅ ꯀꯩꯅꯣ ꯇꯧꯕ ꯅꯠꯇꯦꯗ ꯅꯪꯅꯅꯦ ꯍꯣꯡꯕꯩꯅꯦ ꯅꯪꯅꯅꯦ ꯅꯣꯔꯃꯦꯜꯗ ꯈꯟꯕꯩꯅꯦ ꯅꯪꯅ ꯉꯥꯡꯕ ꯋꯥꯗꯤ ꯑꯩꯗꯤ ꯑꯣꯇꯤꯟ ꯍꯥꯎꯅꯩꯅꯦ ꯀ꯭ꯂꯣꯁ ꯑꯣꯏꯅꯦ ꯍꯥꯏꯔꯒ ꯌꯥꯝ ꯀꯥ ꯍꯦꯟꯅ ꯈꯟꯅꯦꯕ ꯑꯗꯣ ꯅꯪꯅꯦ ꯑꯩꯅ ꯋꯥꯍꯩ ꯑꯃ ꯍꯥꯏꯕ ꯈꯨꯗꯤꯡꯁꯦ ꯑꯩꯕꯨ ꯐꯥꯒꯅꯨ ꯊꯤꯟꯕꯁꯤ ꯅꯨꯡꯉꯥꯏ ꯆꯛ ꯆꯛ ꯊꯤꯟꯒ ꯑꯗꯨꯝ ꯇꯧꯏꯍꯦ ꯅꯉꯣꯟꯗ
ꯇꯨꯝꯕ ꯅꯨꯡꯉꯥꯏꯕ꯭ꯔꯥ ꯇꯨꯝꯕ ꯅꯨꯡꯉꯥꯏꯕ꯭ꯔꯣ
ꯇꯨꯝꯕꯕꯨ ꯀꯅꯥ ꯅꯨꯡꯉꯥꯏꯒꯦ ꯇꯨꯝꯕ ꯅꯨꯡꯉꯥꯏ ꯍꯥꯏꯕ ꯃꯤꯗꯣ ꯑꯄꯪꯕ ꯉꯥꯛꯇꯅꯤ
ꯏꯁ ꯅꯪ ꯂꯣꯏ ꯁꯤꯟꯂꯣꯅꯦ ꯑꯗꯨꯗꯤ
ꯁꯤꯡꯉꯦ ꯈꯣꯏꯗꯤ
ꯁꯤꯡꯕꯁꯦ ꯍꯦꯟꯃꯜꯂꯗꯤꯅꯦ
ꯎꯝ
ꯍꯥꯏꯅꯤꯡꯗꯦꯗ
ꯍꯥꯏꯑꯣꯗ
ꯍꯥꯏꯅꯤꯡꯇꯦ
ꯍꯥꯏꯌꯣ ꯍꯥꯏꯅꯤꯡꯕ ꯋꯥꯗꯤ ꯐꯠ ꯐꯠ ꯐꯠ ꯍꯥꯏꯒꯗꯕꯅꯦ ꯀꯩꯒꯤ ꯂꯣꯠꯄꯅꯣ
ꯅꯪ ꯅꯇꯧ ꯇꯃꯤꯅꯦ
ꯑꯩꯅ ꯀꯔꯤ ꯇꯧꯕ ꯃꯤ ꯃꯇꯧꯒ ꯇꯃꯛꯀꯅꯣ
ꯅꯪꯒꯤ ꯔꯤꯐ꯭ꯂꯦꯛꯁꯟꯗ ꯆꯠꯀꯦ
ꯆꯠꯀꯦ ꯑꯩꯁꯨ ꯎꯝ ꯉꯝꯃꯣꯏꯗꯧꯕ ꯋꯥ ꯉꯥꯡꯒꯅꯨ
ꯉꯝꯕ ꯌꯥꯃ ꯃꯈꯩ ꯉꯝꯕꯅꯤꯅ ꯉꯝꯗꯕꯁꯤꯡꯗꯨꯗꯤ ꯉꯃꯣꯏꯅ ꯗꯟꯗꯤꯁꯨ ꯅꯠꯇꯦ
ꯑꯗꯨꯅꯦ ꯑꯗꯨꯅꯦ ꯈꯠꯅꯅꯤꯡꯇꯦ
ꯍꯥꯏꯕꯤꯒꯦ ꯈꯪꯗꯕꯒꯤꯔꯣ
ꯀꯅꯥꯅꯣꯝꯇ ꯕ꯭ꯔꯁ ꯃꯨꯛ ꯇꯧꯕꯤꯔꯗꯤ ꯅꯨꯡꯉꯥꯏꯅꯤꯗ
ꯀꯩꯅꯣ ꯍꯧꯖꯤꯛꯀꯥꯟꯖꯦ ꯅꯪꯅ ꯐꯃꯨꯡ ꯈꯛꯇꯪ ꯀꯣꯟꯂ ꯂꯩꯔꯕꯣ
ꯀꯔꯤ ꯀꯔꯤ
ꯍꯥ
ꯂꯩꯔꯦ
ꯀꯩꯒꯤ ꯅꯣꯏ ꯀꯗꯧꯁꯨ ꯁꯥꯟꯅꯗꯔꯕꯣ ꯑꯃ ꯍꯦꯛ ꯍꯦꯛ ꯁꯥꯟꯅꯕꯗꯣ ꯁꯥꯟꯅꯗ꯭ꯔꯕꯣ
ꯁꯥꯅꯩꯌꯦ ꯑꯩ ꯌꯥꯎꯗꯦ
ꯀꯩꯒꯤ
ꯌꯥꯎꯅꯤꯡꯗꯕꯒꯤ
ꯀꯩꯒꯤ ꯌꯥꯎꯅꯤꯡꯗ꯭ꯔꯤꯕ
ꯌꯥꯎꯅꯤꯡꯗꯕꯒꯤ
ꯋꯥꯈꯜ ꯂꯩꯅ ꯅꯥꯔꯕꯣ
ꯀꯔꯤꯒꯤ ꯋꯥꯈꯜ ꯂꯩꯅꯥ ꯅꯥꯗꯣꯏꯕ ꯑꯩꯗꯤ
ꯈꯪꯕ꯭ꯔꯣ ꯑꯩꯅ ꯑꯗꯨꯁꯨ ꯗꯤꯄ꯭ꯔꯦꯁꯟ ꯅꯥꯔꯕꯣ
ꯋꯥꯈꯜ ꯂꯩꯅꯥꯒ ꯆꯪꯗꯦꯗ ꯑꯩꯉꯣꯟꯗ
ꯑꯗꯨꯗꯤ ꯅꯨꯡꯁꯤ ꯂꯩꯅ ꯅꯥꯔꯕꯣ
ꯋꯥꯈꯜ ꯂꯩꯅꯥꯒ ꯅꯨꯡꯁꯤ ꯂꯩꯅꯥꯒ ꯆꯪꯗꯦꯕꯥ ꯑꯗꯨꯏ ꯃꯇꯝ ꯍꯦꯟꯒ꯭ꯔꯦ
ꯑꯣ
ꯎꯝ
ꯀꯩꯗꯩꯅꯣ
ꯅꯣꯏ ꯆꯦ ꯃꯤꯇꯤꯡ ꯆꯠꯈ꯭ꯔꯕꯣ
ꯅꯨꯡꯗꯥꯥꯡ ꯆꯠꯇꯣꯏꯅꯦ
ꯍꯨꯝ
ꯅꯨꯡꯗꯥꯗꯩ ꯍꯧꯗꯣꯏꯅꯦ ꯅꯨꯡꯗꯥꯡ
ꯅꯨꯡꯗꯥꯡꯗ ꯇꯧꯗꯣꯏꯅꯦ
ꯅꯨꯡꯗꯥꯡꯗꯥ ꯅꯨꯡ
ꯅꯪꯁꯦ ꯐꯠꯇꯦꯗ ꯑꯃ ꯍꯥꯏ ꯌꯥꯗꯦ ꯑꯃ ꯍꯥꯏ ꯌꯥꯗꯦ ꯑꯃ ꯌꯦꯡꯉꯦ ꯌꯥꯗꯦ ꯑꯃ ꯇꯧꯏ ꯌꯥꯗꯦ
ꯐꯠꯇꯕꯅꯦ ꯑꯩꯗꯤ ꯐꯠꯇꯕꯅꯦ ꯑꯐꯕ ꯊꯤꯕꯤꯌꯣ
ꯎꯝ
ꯊꯤꯌꯣ ꯊꯤꯌꯣ
ꯎꯝ
ꯐꯠꯇꯕ ꯑꯩꯗꯤ ꯑꯗꯨꯝ ꯏꯊꯟꯗ ꯂꯩꯖꯒꯦ
ꯐꯠꯇꯕ ꯑꯩꯗꯤ ꯇꯨꯃꯤꯟ ꯂꯩꯖꯒꯦ ꯍꯥꯏꯔꯒ ꯈꯔ ꯂꯩꯔꯒ
ꯅꯀꯣꯛꯇꯅꯦ ꯌꯦꯔꯨꯝ ꯍꯥꯞꯄꯥꯕ ꯌꯦꯡꯉꯣ
ꯌꯦꯡꯕ ꯇꯥꯔꯦꯅ ꯑꯗꯨꯗꯤ
ꯌꯦꯡꯉꯣ
ꯑꯩꯅ ꯍꯥꯏꯕ ꯆꯨꯝꯕ ꯆꯨꯝꯗꯕꯔꯥ ꯌꯦꯡꯕ ꯇꯥꯔꯦꯗꯅ
ꯌꯦꯡꯉꯣ ꯌꯦꯡꯉꯣ
ꯌꯦꯡꯒꯦꯅꯦ ꯌꯦꯡꯒꯦꯅꯦ ꯆꯨꯝꯕ꯭ꯔꯥ ꯆꯨꯝꯗꯕ꯭ꯔꯥ ꯌꯦꯡꯒꯅꯤ ꯑꯗꯨꯗ ꯈꯪꯒꯅꯤ ꯑꯩꯒꯤ ꯃꯒꯨꯟꯁꯦ ꯑꯩꯗꯤ ꯈꯪ ꯈꯪꯗꯦ
ꯑꯗꯨꯒꯅꯦ ꯑꯩꯒꯤ ꯐꯠꯇꯕꯁꯦ ꯑꯦꯛꯁꯦꯞ ꯇꯧꯕꯤꯕ ꯃꯤ ꯊꯦꯡꯅꯔꯗꯤ ꯂꯩꯔꯣꯏꯅ
ꯑꯁ ꯑ ꯑꯗꯨꯁꯨ ꯑꯗꯨꯁꯨ ꯍꯥꯏꯕ ꯉꯝꯃꯤ ꯍꯧꯖꯤꯛꯇ ꯍꯥꯏꯗꯣꯛꯄ ꯂꯣꯏꯔꯒ
ꯑꯦ ꯑꯦꯛꯁꯦꯞ ꯇꯧꯕꯤꯔꯗꯤ ꯊꯦꯡꯅꯔꯗꯤ ꯀꯩꯗꯧꯕꯩ ꯂꯩꯗꯣꯏꯅꯣ ꯑꯩ ꯍꯥꯏꯁꯦ ꯑꯩꯅ ꯍꯥꯏꯕꯁꯦ
ꯂꯩ ꯂꯩ ꯂꯩꯅꯤꯡꯉꯤꯗꯨꯒ ꯂꯩꯅꯤꯡꯗꯕ ꯁꯥꯏꯗꯨꯒ ꯏꯕꯦꯝꯃꯥ
ꯋꯥꯍꯩ ꯑꯩꯅ ꯍꯩꯃꯥ ꯃꯤ ꯌꯥꯝ ꯌꯦꯠꯀꯅꯨ ꯉꯥꯡꯕ ꯑꯣꯏꯒꯦ ꯐꯠꯇꯕ ꯑꯩꯗꯤ ꯏꯊꯟꯗ ꯂꯩꯒꯦ ꯍꯥꯏꯕꯅꯦꯕ ꯑꯦꯛꯁꯦꯞ ꯇꯧꯅꯤꯗꯕ ꯅꯣꯏ ꯑꯩꯅ ꯀꯩꯅꯣ ꯇꯧꯔꯣꯏ ꯍꯥꯏꯕꯅꯦ ꯑꯗꯣ ꯑꯩꯒꯤ ꯑꯁꯤ ꯐꯠꯇꯕ ꯑꯃꯨꯛ ꯑꯩꯁꯦ ꯑꯦꯛꯁꯦꯞ ꯇꯧꯕꯤꯒꯦ ꯍꯥꯏꯕ ꯃꯤꯗꯨꯗꯤ ꯑꯦ ꯑꯗꯨꯗꯤ ꯀꯩꯒꯤ ꯑꯗꯨꯃꯥꯏꯅ ꯂꯦꯞ ꯑ ꯂꯦꯞ ꯊꯤꯔꯣꯏ ꯃꯊꯟꯇ ꯂꯥꯛꯄꯗꯣ ꯉꯥꯏꯅꯤꯅꯦ
ꯂꯥꯛꯑꯅꯤ ꯁꯣꯏꯗ꯭ꯔꯦ
ꯗꯥꯛꯇ꯭ꯔꯒ ꯑꯗꯨꯝ ꯇꯣꯛꯑꯦꯗꯅ ꯀꯩꯅꯣ ꯇꯟꯂꯤꯔꯣ
ꯊꯤꯌꯣ ꯊꯤꯌꯣ ꯊꯤꯌꯣ ꯐꯪꯒꯅꯤ ꯌꯥꯝ ꯂꯩꯕꯅꯦ
ꯊꯤꯔꯣꯏ ꯊꯤꯔꯣꯏ
ꯍꯥꯟꯅꯗꯒꯤꯁꯨ ꯑꯗꯨꯝ ꯂꯩ ꯍꯥꯏꯕꯗꯨꯣ ꯂꯩ ꯍꯥꯟꯅꯗꯒꯤꯁꯨ ꯑꯗꯨꯝ ꯂꯩ ꯑꯗꯨ ꯅꯪꯒꯤꯗꯤ ꯀꯩ ꯋꯥꯔꯗꯣꯏꯔꯣ
ꯊꯣꯏꯕ ꯂ ꯆꯖꯥꯛꯝ ꯎꯝ
ꯁꯥꯏ ꯁ ꯁꯥꯏ ꯁꯍꯤꯇ ꯍꯗꯒꯤꯈꯤ ꯑꯦꯄꯣꯏꯟꯃꯦꯟ ꯂꯧꯔꯒ ꯂꯩꯔꯦ ꯑꯗꯨꯕꯨ ꯀꯩꯗꯣ ꯋꯥꯗꯣꯏꯕꯅꯣ ꯋꯥꯔꯣꯏ ꯈꯠ ꯆꯣꯡꯁꯟꯖꯔꯦ ꯀꯩꯅꯣ
ꯅꯪꯒꯤꯗꯤ ꯅꯪꯉꯣꯟꯗ ꯇꯧꯕ ꯃꯌꯥꯝꯗꯣ ꯑꯩꯉꯣꯟꯗ ꯍꯥꯏꯅꯤꯡꯉ
ꯍ
ꯍꯥꯏꯌꯣ ꯍꯥꯏꯌꯣ ꯄꯥꯛꯆꯩꯌꯦ ꯌꯥꯝꯅ
ꯅꯨꯡꯇꯤ ꯁꯥꯏꯀꯜ ꯂꯧꯕꯗꯣ ꯇꯧꯕꯗꯣ ꯌꯥꯝ ꯄꯥꯛꯆꯩ ꯌꯥꯝ ꯂꯦꯝꯅꯤ
ꯎꯝ
ꯀꯩꯗꯧꯔꯦ ꯀꯩꯗꯧꯔꯦ ꯍꯥꯏꯕꯅꯣ ꯑꯃꯨꯛꯀ ꯍꯥꯥ
ꯈꯪꯘꯦ ꯈꯪꯘꯦ
ꯕꯀꯜ
ꯅꯪ ꯑꯗꯨꯝ ꯉꯥꯡ ꯂꯩꯇꯥꯥꯕꯗꯤ ꯎꯄꯥꯏ ꯂꯩꯇꯦ
ꯑꯦ ꯑꯩꯅ ꯅꯪꯒꯤ ꯉꯔꯥꯡ ꯑꯩꯅ ꯅꯪ ꯅꯪꯒꯤꯗꯃꯛꯇ ꯉꯥꯡꯕꯤꯔꯤꯕ ꯃꯌꯥꯝꯗꯨꯗꯤ
ꯑꯩꯅꯦ ꯑꯩꯅꯅꯤꯅꯦ ꯉꯥꯒꯤꯗꯣ ꯅꯪꯉ ꯉꯥ
ꯆꯠꯂꯣ ꯑꯗ ꯉꯥꯡꯗꯦ ꯉꯥꯡꯗꯦ ꯑꯩꯅ ꯉꯥꯡꯉꯤꯅꯦ ꯈꯩꯖ ꯍꯔꯦ ꯑꯁ ꯑꯩꯛꯇꯁꯤ ꯄꯝ ꯗꯦ
ꯑ ꯎꯝ
ꯑꯣꯏꯉꯕ
ꯑꯗꯨꯉꯥꯏꯇꯦꯗ
ꯀꯃꯥꯏ ꯀꯃꯥꯏ ꯇꯥꯡꯂꯒꯦ
ꯛꯕꯥꯟ ꯄꯥꯂꯁꯝ
ꯃꯨꯟꯗꯅ ꯀꯦꯟꯕꯒ ꯌꯥꯎꯗ꯭ꯔꯣ
ꯎꯝ ꯆꯦꯟꯍꯜꯂꯣꯏ
ꯎ ꯀꯦꯟꯗꯕꯤꯗ ꯄꯠꯂꯒ ꯊꯝꯒꯦ ꯍꯥꯏꯔꯣ ꯄꯨꯝꯃꯒ ꯑꯣ
ꯊꯗꯣꯏꯅ
ꯅꯣꯏ ꯅꯣꯏ ꯅꯣꯏ ꯑꯗꯣꯝ ꯁ꯭ꯋꯥꯏꯗꯁ ꯂꯧ ꯀꯩꯀꯥꯗꯤ ꯇꯧꯅꯔꯕꯣ
ꯈꯪꯕ꯭ꯔꯣ
ꯀꯩꯅꯣ ꯅꯪꯁꯦ ꯃꯄꯥꯟꯗ ꯊꯣꯊꯗꯕ꯭ꯔꯣ ꯌꯨꯝ ꯃꯅꯨꯡꯗ ꯑꯗꯨꯝ ꯀꯨꯜꯂ ꯂꯩꯕ꯭ꯔꯣ
ꯑꯣ ꯍꯣꯏ
ꯀꯥꯏꯒꯤꯦ ꯊꯩꯒꯅꯣ
ꯎꯝ
ꯎꯝ
ꯌꯦꯡꯉꯣ ꯃꯦꯁꯦꯁ ꯆꯪ